ꯇꯥꯔꯕꯣ
ꯇꯥꯔꯦ ꯇꯥꯔꯦ ꯍꯦꯛ ꯄꯥꯏꯈꯠꯄꯒ ꯀꯩꯅꯣ ꯈꯨꯝꯃꯛꯇꯦꯃꯤ
ꯎꯝ ꯇꯧꯕꯅꯦ
ꯎꯝ
ꯑꯩꯗꯤ ꯉꯁꯤꯈꯛ
ꯦ ꯄꯣꯟꯆꯥꯥ ꯆꯠꯁꯤꯟꯈ꯭ꯔꯦ ꯉꯔꯥꯡꯁꯦ ꯑꯩꯅꯅꯦ ꯀꯩꯅꯣꯁꯦ ꯒꯦꯅꯥꯁꯦ ꯋꯥꯔꯤ ꯁꯥꯟꯅꯁꯦ ꯑꯗꯨꯅ ꯃꯦꯁꯦꯁꯁꯦ ꯊꯥꯔꯕ ꯃꯥꯁꯨ ꯍꯣꯏ ꯌꯨꯝꯒꯤ ꯃꯤꯒ ꯋꯥꯔꯤ ꯁꯥꯟꯅꯔꯤꯗꯨ ꯂꯣꯏꯔ ꯒ ꯍꯥꯏꯔꯛꯑꯒꯦꯅ ꯑꯩꯁꯨ ꯍꯣꯏ ꯔꯦꯅꯨꯒ ꯁꯥꯟꯅꯔꯤꯅ ꯑꯗꯨꯃꯥꯏꯅ ꯇꯧꯔꯕ ꯑꯂꯨꯖꯒꯗꯤꯅꯦ ꯈꯪꯕ꯭ꯔꯥ ꯔꯦꯅꯨꯁꯤꯅ ꯏꯆꯦ ꯃꯥꯒꯤꯗꯨꯣ ꯂꯣꯏꯅꯤꯡ ꯍꯤꯡꯃꯟꯕꯒꯤ ꯃꯥꯁꯨ ꯏꯆꯦ ꯂꯣꯏꯊꯣꯛꯑꯁꯤ ꯂꯣꯏꯊꯣꯛꯑꯁꯤꯅ ꯇꯧꯦ ꯍꯣꯏ ꯍꯣꯏ ꯇꯧꯋꯦ ꯑꯩꯅ ꯏ ꯀꯦꯅꯥ ꯂꯣꯏꯔ ꯍꯥꯏꯔꯛꯀꯦꯅ ꯍꯥꯏꯔ ꯑꯗꯨꯝ ꯉꯥꯏꯍꯜꯂꯒ ꯑꯗꯨꯝ ꯔꯦꯅꯨꯒ ꯁꯥꯟꯅꯕꯁꯤꯗ ꯄꯨꯡ ꯕꯣꯔꯣꯛ ꯑꯗꯨꯃꯥꯏꯅ ꯇꯥꯔꯦꯕ ꯑ ꯃꯥꯔꯤ ꯉꯔꯥꯡꯁꯨ ꯁꯥꯟꯅꯗ꯭ꯔꯦ ꯉꯁꯥꯏ ꯑꯌꯨꯛꯁꯨ ꯁꯥꯟꯅꯗ꯭ꯔꯦ ꯦ ꯑꯗꯨꯗ ꯑꯩꯁꯦ ꯑꯃꯨꯛ ꯅꯨꯡꯉꯥꯏꯇ꯭ꯔꯕ
ꯎꯝ
ꯑ ꯊꯕꯣ ꯁꯨ ꯁꯨꯡꯁꯪ ꯁꯪꯗ꯭ꯔꯦ ꯑꯃꯨꯛ ꯆꯠꯂ ꯎꯝ
ꯑꯗꯨꯗꯣ ꯅꯨꯃꯤꯠ ꯁꯚꯦꯟ
ꯈꯪꯗꯦ ꯑꯗꯨ ꯑꯗꯨꯒ ꯑꯃꯇ ꯌꯦꯡꯒꯦ ꯗꯤ ꯑꯏ ꯈꯪꯁꯤ ꯃꯦꯁꯦꯁ ꯂꯥꯛꯈꯤꯕ꯭ꯔꯥ
ꯍꯥ
ꯃꯦꯁꯦꯁ ꯂꯥꯛꯈꯤꯕ꯭ꯔꯕ ꯈꯪꯗ ꯑꯗꯨ ꯑꯃꯇ
ꯁꯚꯦꯟꯇꯤꯟ ꯁꯤꯛꯁꯇꯤꯟ ꯗꯦ ꯍꯥꯏꯕ꯭ꯔꯥ ꯀꯩꯅꯣꯃ ꯑꯗꯨꯗꯤ ꯋꯥꯠꯂꯤꯗꯅ꯫ ꯍꯥꯏꯗꯤꯁꯤ ꯑ
ꯍꯥꯏꯗꯤ ꯁꯤ ꯑꯞꯗꯦꯠ ꯇꯧꯔꯛꯈꯤꯕꯗꯨꯗ ꯗꯨꯝ ꯀꯨꯏꯗ꯭ꯔꯤꯗꯅ꯫ ꯎꯝ
ꯑꯗꯨꯅ ꯀ ꯑꯗꯨꯝ ꯌꯥꯅꯤꯗ ꯐꯅꯌꯥꯝ ꯀꯨꯏꯅ ꯀꯨꯏꯅꯗꯤ ꯑꯗꯨꯝ ꯄꯤꯕꯅꯦꯕ ꯃꯣꯏꯁꯨ꯫ ꯑꯩ ꯔꯦꯅꯨꯒꯤ ꯑꯅꯤ ꯋꯥꯠꯂꯤ ꯄꯨꯁꯄꯥꯒꯤꯗ ꯑꯃꯨꯛꯇꯪ ꯁꯥꯟꯅꯅꯉꯥꯏꯗ꯫ ꯍ ꯅꯪ ꯁꯤ ꯁꯅꯥꯗꯤ ꯅꯪꯒꯤ ꯃꯔꯤ꯫ ꯅꯪꯒꯤ ꯃꯔꯤ ꯋꯥꯠꯇꯣꯏꯅꯦꯕ ꯅꯠ
ꯃꯥꯅꯦ ꯄꯨꯁꯄꯥ ꯂꯣꯏꯁꯤꯟꯈ꯭ꯔꯅ ꯋꯥꯠꯇꯣꯏꯅꯦ ꯑꯗꯨꯅ ꯍꯌꯦꯡ ꯑꯌꯨꯛꯇꯣ ꯁꯥ ꯌꯥꯏꯕ ꯆꯠꯂꯦ ꯀꯣꯏꯕꯁꯨ ꯑꯃꯨꯛꯀ ꯑꯗꯣ ꯑꯩ ꯉꯁꯥꯏ ꯅꯨꯡꯊꯤꯟꯜꯗꯣ ꯉꯔꯥꯡꯗꯣ ꯀꯦꯅꯥꯗꯣ ꯍꯧꯖꯤꯛ ꯈꯛꯇꯅꯦꯕ ꯋꯥꯔꯤ ꯁꯅꯩꯗꯣ꯫ ꯉꯔꯥꯡ ꯉꯥꯏꯍꯜꯂꯒ ꯑꯩ ꯖꯦ ꯑꯦ ꯇꯨꯝꯃꯦ ꯈꯣꯠꯂꯦ ꯑꯗꯨ ꯑꯗꯥ ꯅꯪ ꯇꯨꯝꯃꯕ꯭ꯔ ꯑꯗꯨ ꯀꯩ ꯍꯥꯏꯔꯝꯗ꯭ꯔꯦꯕ ꯃꯉꯣꯟꯗ ꯑꯩꯁꯦ ꯑꯗꯨꯝ ꯊꯦꯡꯕꯗꯨꯗ ꯑꯩꯁꯨ ꯇꯨꯝꯊꯔꯦꯕ꯫
ꯎꯝ
ꯖꯨꯨ ꯀꯩꯁꯨ ꯀꯩꯝ ꯍꯥꯏꯗ꯭ꯔꯦꯅ ꯁꯨꯡꯁꯪ ꯁꯪꯗ꯭ꯔꯦꯗꯅ꯫ ꯊꯕꯛ ꯏꯡꯈꯥꯡ ꯑꯃꯒ ꯑꯃꯒ ꯇꯧꯕꯗ
ꯑꯩ ꯈꯜꯂꯤꯁꯦ ꯉꯁꯥꯏ ꯉꯍꯥꯡ ꯈꯤꯞꯄꯦꯗꯅ ꯅꯪꯁꯨ ꯁꯟꯗꯦꯅꯤꯅ ꯀꯩꯁꯨ ꯆꯠꯂꯔꯣꯏꯗꯅ ꯇꯨꯁꯥꯟ ꯑꯗꯨꯒꯤ ꯈꯜ ꯑ ꯑꯗꯨꯏ ꯈꯜꯂꯒ ꯑꯩꯗꯣ ꯑꯁ ꯐꯅꯥꯝꯗꯨꯝ ꯁꯅꯥ ꯌꯥꯔꯅꯤꯅ ꯈꯜꯂꯦꯕ꯫
ꯎꯝ
ꯅꯪꯒꯤ ꯂꯣꯏꯊꯣꯛꯅꯔꯒ ꯑꯃꯨꯛ ꯅꯪꯒꯤ ꯑꯃꯨꯛ ꯁꯥꯔꯒ ꯑꯩꯒꯤ ꯑꯃꯨꯛ ꯁꯥ ꯂꯣꯏꯅꯗꯤ ꯌꯥꯏꯗꯅ꯫ ꯍꯪ
ꯅꯦꯋꯥꯛ ꯅꯨꯡꯉꯥꯏꯇꯦ ꯅꯪꯒꯤꯔ ꯑꯩꯒꯤꯔ꯫
ꯈꯝꯃꯕꯖꯥꯅꫭ
ꯑꯃꯨꯛ ꯑꯃꯨꯛ ꯈꯞꯄ ꯆꯞꯄꯒꯤ ꯇꯥꯏꯞꯇ ꯇꯧꯏꯦ
ꯎꯝ ꯑꯗꯨꯃꯥꯏꯅ ꯈꯟꯕ ꯑꯗꯨ ꯑꯣꯏꯔꯗꯤ ꯉꯁꯤ ꯉꯥꯏꯍꯥꯛ ꯁꯥ ꯆꯥꯔꯨꯔꯁꯨ ꯉꯥꯏꯍꯥꯛ ꯑꯗꯨꯝ ꯉꯥꯛꯇ ꯍꯜꯂꯛꯇꯧ ꯃꯥꯟꯕ ꯑꯩꯁ ꯐꯝꯃꯒ
ꯑꯗꯨꯅꯦ ꯑꯩꯁꯨ
ꯀꯨꯏꯔꯣꯏꯗꯕ ꯃꯥꯜꯂꯨꯕ ꯑꯩꯅ ꯑꯗꯥ ꯑꯩꯗꯣ
ꯑꯗꯨ ꯑꯩ ꯑꯩꯈꯣꯏ ꯁꯥꯁꯨꯁꯥ ꯋꯥꯔꯅ ꯉꯔꯥꯡ ꯍꯧꯅꯦꯕ ꯅꯥꯔꯛꯏꯗꯣ ꯃꯁꯥꯗꯣ ꯑꯩ ꯋꯥꯔꯤ ꯁꯨꯃꯥꯏꯅ ꯁꯥꯕꯤꯗ꯭ꯔꯕꯅꯦꯕ ꯑꯩꯅ ꯃꯤꯁꯨ ꯍꯥꯏꯗꯤ ꯅꯥꯔꯕꯅꯤꯅ ꯈꯤꯇꯪ ꯋꯥꯔꯤ ꯁꯔꯁꯨ ꯇꯦꯛꯠꯂꯦꯗꯅ
ꯑꯗꯨ ꯑꯗꯨ ꯄꯥꯝꯃꯛꯄ ꯃꯇꯝꯗ ꯑꯩꯅ ꯀꯣꯏꯆ ꯆꯠ ꯂꯩꯌꯦꯗꯅ ꯁꯣꯝꯗ ꯑꯗ ꯑꯩꯅ ꯀꯨꯏꯔꯣꯏꯕ ꯃꯤꯁꯨ ꯑꯩ ꯁꯣꯝꯅ ꯑꯩꯈꯣꯏ ꯏꯃꯨꯡ ꯃꯅꯨꯡꯗ ꯆꯥꯗꯣꯏꯅꯦꯅ ꯇꯧꯗꯣꯏꯅꯦ ꯍꯣꯏ ꯆꯠꯂꯣ ꯆꯠꯂꯣ ꯀꯨꯏꯔꯛꯇꯤ ꯀꯨꯔꯛꯀꯅꯨ ꯀꯣꯗꯦ ꯍꯥꯏꯔꯛꯄꯅꯦꯕ ꯃꯥꯗꯣ ꯃꯥꯁꯥ ꯌꯥꯝ ꯅꯨꯡꯉꯥꯏꯇ꯭ꯔꯦꯅ ꯑꯗꯩ ꯍꯧꯒꯠꯂꯒ ꯉꯔꯥꯡ ꯉꯁꯥꯏ ꯑ ꯗ꯭ꯌꯨꯇꯤ ꯆꯠꯇꯦ ꯃꯥꯗꯣ ꯑꯗꯣ ꯉꯁꯤ ꯅꯨꯡꯗꯥꯡꯔꯝꯒꯤꯗꯤ ꯍꯥꯏꯗꯤ ꯍꯧꯒꯠꯂ ꯈꯤꯇꯪ ꯍꯥꯏꯗꯤ ꯄꯨꯂꯤꯁ ꯑꯣꯏꯕꯁꯦ ꯁꯨꯃꯣꯂꯥ ꯅꯥꯔꯥꯁꯨ ꯅꯥꯐꯝ ꯈꯪꯗꯕꯖꯥꯠꯅꯤꯗ
ꯍꯣꯏꯅꯦ ꯗꯌꯨꯇꯤ ꯑꯗꯨꯝ ꯀꯜꯂꯤ ꯐꯖꯅ ꯇꯧꯗ ꯌꯥꯗꯦ
ꯑꯗꯒꯤ ꯉꯁꯥꯏꯗꯒꯤ ꯐꯣꯟ ꯁꯨꯡꯇꯧ ꯇꯧꯗꯕꯗꯨꯗ ꯀꯩꯅꯣꯝ ꯌꯧꯔꯦ ꯈꯣꯠꯂꯦ ꯑꯗꯨ ꯇꯧꯔꯦ ꯆꯥꯔꯦ ꯍꯥꯏꯕ ꯍꯥꯏꯕꯤꯗꯕꯗꯨꯗꯅꯦꯕ ꯃꯥꯅ ꯕꯖꯥꯔꯗ ꯐꯣꯟ ꯇꯧꯁꯜꯂꯛꯏꯗꯣ ꯑꯗꯨ ꯄꯥꯏ ꯅꯆꯤꯟ ꯊꯤꯔꯛꯏ ꯅꯦꯕ ꯆꯥ ꯆꯠꯅꯤ ꯍꯥꯏꯔꯒ ꯁꯤꯅꯦ ꯃꯥ ꯍꯥꯏꯔꯛꯏꯁꯦ ꯑꯦ ꯇꯥꯏꯅꯤꯡꯗꯦꯁꯦ ꯍꯥꯏ ꯅꯪ ꯑꯗꯨꯗꯤ ꯊꯥꯏ ꯑꯪ ꯑꯩꯅ
ꯎꯝ ꯎꯝ ꯎꯝ ꯍꯥꯏꯗꯤ ꯃꯥꯏꯅ ꯆꯠꯀꯅꯤ ꯃꯥꯅ ꯍꯥꯟꯅꯖꯨ ꯁꯨꯨꯡꯍꯥꯏ ꯍꯥꯏꯗꯃꯤ ꯅꯪꯖꯦ ꯑꯗꯩ ꯃꯥꯁꯨꯨ ꯐꯣꯟ ꯂꯥꯛꯁꯤꯂꯦ ꯐꯣꯟ ꯂꯥꯛꯁꯤꯜꯂꯦ ꯑꯗꯨꯗꯗꯨ ꯑꯗꯨꯗꯗꯨ ꯇꯧꯔꯦ
ꯑꯗꯨꯅꯦ
ꯃꯥꯅꯦ ꯑꯗꯩꯒꯤ ꯍꯣꯏ ꯃꯥꯁꯨ ꯇꯧꯕꯩꯕꯨꯗꯤ ꯑꯗꯨ ꯇꯧ ꯍꯧꯖꯤꯛ ꯍꯥꯏꯔꯒ ꯃꯥꯅ ꯈꯜꯂꯝꯃꯤꯁꯤꯅ ꯃꯥꯒꯤ ꯄꯣꯠꯁꯦ ꯑꯩꯅ ꯚꯥꯞ ꯂꯥꯝꯁꯤꯜꯂꯛꯄꯗ ꯑꯩꯈꯣꯏꯅ ꯆꯠꯇ꯭ꯔꯤꯉꯥꯏꯁꯤꯗꯩꯁꯤꯗ ꯐꯣꯟꯁꯦ ꯃꯉꯣꯟꯗ ꯍꯥꯟꯅ ꯂꯥꯛꯄ ꯑꯣꯏꯔꯝꯒꯅꯦꯕ ꯆꯠꯁꯦꯅ ꯍꯥꯏꯔꯛꯑ ꯇꯨꯡꯁꯤꯗ ꯃꯥꯒꯤ ꯃꯑꯣꯡꯁꯦ ꯅꯠꯇ꯭ꯔꯒ ꯑꯩꯈꯣꯏ ꯑꯩꯈꯣꯏꯅ ꯑꯁꯤꯗ ꯀꯩꯅꯣꯝ ꯕꯅꯅꯥ ꯕ꯭ꯔꯦꯗ ꯂꯩꯕ ꯆꯠꯄꯗꯨꯗ ꯀꯩꯅꯣꯝ ꯐꯣꯟ ꯂꯥꯛꯈꯤꯕꯗꯨꯗꯨ ꯑꯣꯏꯔꯝꯅꯦꯕ꯫ ꯍꯥꯏꯗꯤ ꯑꯗꯨꯃꯥꯏꯅ ꯄꯣꯠ꯫ ꯂꯩ ꯂꯩꯔꯦ ꯂꯥꯛꯑꯣ ꯈꯣꯠꯂꯣ ꯍꯥꯏꯔꯝꯅꯦꯕ꯫ ꯂꯥꯛꯑꯣꯅ ꯅꯨꯄꯤꯁꯤꯡꯅꯁꯨ꯫ ꯍꯥꯏꯔꯛꯏꯁꯤꯁꯨ ꯅꯥꯈꯩ ꯁꯦꯡꯅ ꯑꯦ ꯑꯩ ꯕꯖꯥꯔꯗꯅꯤ ꯑꯗꯨꯅꯤ ꯑꯗꯥꯅꯤ ꯌꯨꯝꯗ ꯂꯩ ꯍꯥꯏꯕ ꯅꯠꯇ꯭ꯔꯦꯕ꯫ ꯄꯣꯠ ꯂꯩ ꯂꯥꯎ꯫ ꯑꯣꯇꯪ ꯍꯥꯏꯔꯦ ꯑꯗꯩꯩ꯫ ꯃꯥꯁꯨ ꯑ ꯂꯩ ꯍꯥꯏꯕ꯫ ꯑꯗꯨꯗ ꯊꯣꯛꯂꯛꯑꯕꯅꯤꯅ ꯊꯣꯛꯂꯛꯏꯉꯥꯏꯗꯨꯗ ꯆꯠꯂꯒ ꯂꯧꯔꯨꯔꯒ ꯆꯥꯁꯦ ꯍꯥꯏꯕꯩ꯫ ꯋꯥꯈꯜ ꯑꯣꯏꯔꯝꯅꯦꯕ ꯃꯥ꯫ ꯇꯧꯔꯤꯗꯨꯁꯨ ꯑꯗꯨ ꯃꯌꯨꯝ ꯆꯠꯂꯨꯔꯀꯥꯟꯗꯗꯤ ꯂꯩ꯫ ꯇꯦ ꯕꯖꯥꯔ ꯆꯠꯈꯤꯅ ꯃꯣꯛ꯫
ꯑꯗꯨ ꯕꯖꯥꯔ ꯆꯠꯂꯦ ꯌꯥꯔꯦꯕꯀꯣ ꯐꯠ ꯂꯩꯔ ꯂꯥꯛꯑꯣ꯫ ꯍꯥꯏꯕ ꯕꯖꯥꯔꯗꯨꯗ ꯀꯩꯅꯣꯕ ꯇꯧꯅꯩ ꯃꯗꯣ꯫
ꯅꯧꯅꯥ ꯂꯧꯔꯒ ꯃꯝꯍꯜꯂꯦ ꯍꯥꯏꯕ ꯆꯦꯈꯥꯎ ꯃꯤ꯫ ꯆꯔꯥꯡꯥꯏ ꯃꯌꯥ꯫ ꯑꯥ ꯇꯥꯅ ꯑꯃꯨꯛ ꯆꯠꯂꯦ꯫ ꯑꯗꯨꯗꯕꯨ ꯀꯅꯥꯅ ꯏꯟꯁꯥꯡ ꯫ ꯂꯩꯕ ꯑꯗꯨ ꯑꯗ꯫ ꯇꯜꯂꯦꯕ꯫ ꯑꯗꯒꯤꯗꯤ ꯏꯟꯁꯥꯡ ꯅꯥꯄꯤꯅꯦꯅ ꯆꯥꯅꯤꯡꯗꯦ ꯏꯟꯁꯥꯡ ꯃꯅꯥ ꯃꯁꯤꯡꯁꯨ ꯑꯝꯇ ꯌꯣꯟꯗꯦ꯫ ꯋꯥꯍꯜꯂꯦ꯫ ꯉꯥꯎꯔꯕꯤꯅꯤ ꯃꯥꯗꯤ꯫
ꯋꯥꯁꯨ-ꯋꯥꯑꯦ ꯍꯥꯏꯕ ꯑꯩꯗꯤ ꯃꯤꯅꯗꯤ ꯍꯥꯏꯕ ꯎ ꯑꯩꯈꯣꯏꯗꯤ ꯗꯤꯍꯦꯁꯦ꯫ ꯃꯣꯏꯗꯧꯅ ꯀꯣꯏꯊꯧ-ꯊꯧꯔ ꯆꯠꯄꯁꯨ ꯉꯝꯗ꯭ꯔꯦꯕ ꯑꯩꯈꯣꯏꯗꯤ ꯇꯧꯗ꯭ꯔꯕꯅꯤꯅ꯫
ꯑꯩꯒꯤ ꯇꯦꯗꯤꯕꯤꯌꯔꯁꯤ ꯌꯥꯝ ꯁꯨꯅꯤꯡꯉꯤ꯫
ꯍꯥꯥ꯫
ꯑꯩꯒꯤ ꯇꯦꯗꯤꯕꯤꯌꯔꯁꯦ ꯌꯥꯝ ꯁꯨꯅꯤꯡꯉꯦꯕ꯫
ꯎꯝ꯫
ꯁꯨꯗꯣꯛꯅꯤꯡꯉ ꯑꯩꯅ ꯁꯨꯕꯁꯦ ꯍꯩꯔꯔꯣꯏꯗꯕ ꯃꯣꯏ ꯃꯤꯁꯇꯔ ꯕ꯭ꯂꯨꯗ ꯄꯤꯔ ꯁꯨꯅꯤꯡꯕ꯫
ꯃꯥꯃꯅꯕꯤ ꯑꯃ꯫ ꯃꯥꯅ ꯍꯥꯏꯔꯤꯉꯩ ꯏꯟꯗꯗꯤ ꯑꯁ ꯂꯣꯏꯅꯤꯌꯦ꯫
ꯌꯥꯔꯣꯏ-ꯌꯥꯔꯣꯏ ꯏꯕꯦꯝ ꯁꯨꯡ ꯌꯥꯍꯦꯛ - ꯌꯥꯔꯣꯏ ꯃꯥꯒꯤ ꯍꯩꯅꯕꯤꯁꯤꯗ ꯀꯗꯥꯏꯗ ꯌꯨꯝ ꯄꯥꯟꯕ ꯌꯨꯝ ꯄꯥꯟꯕ ꯍꯥꯏꯕꯁꯤ ꯁꯦꯀ꯭ꯔꯤꯐꯥꯏꯁ ꯑꯃ ꯆꯪꯉꯦꯕ ꯔꯕꯤꯅꯥ꯫ ꯑꯦꯠꯖꯁ ꯇꯧꯕ ꯍꯩꯕ꯫ ꯑꯩ ꯑꯩ ꯍꯥꯏꯕ ꯑꯩꯁꯦ ꯈꯔ ꯀꯠꯊꯣꯛꯄ ꯄꯦꯟꯊꯣꯛꯄ ꯑꯦꯗꯖꯁ ꯇꯧꯕ ꯍꯩꯕ ꯑꯃ ꯆꯪꯉꯦꯕ ꯑꯗꯨ ꯍꯩꯇꯕ ꯀꯥꯡꯕꯨꯗꯅꯦꯕ ꯈ꯭ꯔꯥꯏꯁꯤꯁ ꯃꯌꯥꯝ ꯊꯣꯛꯑꯒ ꯑꯗꯨ ꯑꯗꯥ ꯑꯗꯨ ꯑꯗꯨ ꯇꯧꯅꯩꯁꯦ ꯍꯣꯏ ꯅꯨꯄꯥꯗꯨꯁꯨ ꯐꯕ ꯒ꯭ꯌꯥꯟ ꯇꯥꯕꯕꯨꯗꯤ ꯆꯪꯉꯤ ꯑꯗꯨꯒ ꯑꯩ ꯍꯥꯏꯕ ꯑꯩꯁꯤ ꯇꯨ ꯈꯔ ꯀꯠꯊꯣꯛꯄ ꯄꯦꯟꯊꯣꯛꯄ ꯍꯥꯏꯕꯁꯦ ꯌꯥꯝ ꯗꯔꯀꯥꯔ ꯑꯣꯏꯌꯦꯕ ꯌꯨꯝ ꯄꯥꯜꯂꯗꯤ ꯍꯥꯏꯕꯗꯤ ꯑꯩꯒꯤ ꯌꯨꯝꯗ ꯍꯩꯅꯔꯤꯕ ꯌꯨꯝꯗ ꯇꯧꯔꯤꯕ ꯆꯠꯅꯕꯤ ꯏꯃꯨꯡꯨꯡ ꯅꯣꯏꯒꯤ ꯏꯃꯨꯡꯒꯤ ꯆꯠꯅꯕꯤꯒ ꯑꯩ ꯑꯩꯈꯣꯏ ꯏꯃꯨꯡꯒꯤ ꯆꯠꯅꯕꯤꯒ ꯃꯥꯟꯅꯕꯅ ꯠꯇꯦꯕ ꯑꯗꯨꯅ ꯏꯃꯨꯡ ꯑꯃꯨ ꯑꯃ ꯆꯞ ꯃꯥꯟꯅ ꯗꯕꯅꯤ ꯈꯦꯠꯅꯔꯛꯄꯅꯤꯅ ꯑꯗꯨ ꯃꯌꯥꯝꯗꯣ ꯑꯦꯗꯥꯞ ꯇꯧꯕ ꯍꯩꯅꯅꯕ ꯍꯣꯠꯅꯔꯛꯇꯣꯏꯅꯦꯕ ꯑꯗꯨ ꯉꯝꯕꯗꯨꯕꯨꯅꯦꯕ ꯌꯨꯝ ꯄꯥꯟꯕ ꯍꯩꯕ ꯍꯥꯏꯁꯦ ꯑꯗꯨꯒꯨꯝꯕꯗꯨ ꯌꯥꯔꯛꯇ꯭ꯔꯀꯥꯟꯗꯅꯦ ꯕꯦꯔꯥ ꯀꯥꯟꯅꯔꯤ ꯏꯐ ꯃꯦꯟ ꯏꯟ ꯄꯋꯥꯔꯃꯦꯟ ꯑꯗꯨꯗꯨ ꯍꯥꯏꯔꯁꯨ ꯐꯅꯌꯥꯝ ꯑꯗꯨꯃꯨꯛ ꯍꯥꯏꯔꯁꯨ ꯌꯥꯔꯣꯏꯕ ꯁꯨꯡꯌꯥ ꯌꯥꯔꯣꯏꯕ ꯑꯩꯈꯣꯏꯒꯤ ꯁꯣꯁꯥꯏꯇꯤꯁꯤꯗꯤ ꯑꯩꯈꯣꯏꯒꯤ ꯆꯠꯅꯕꯤ ꯀꯩꯅꯣꯁꯤꯅ ꯆꯥꯛꯆꯥꯏ ꯌꯨꯊꯛ ꯁꯥꯖꯠ ꯂꯤꯆꯠꯁꯤꯅ ꯑꯩꯈꯣꯏꯒꯤ ꯀꯩꯅꯣ ꯇꯧꯔꯛ ꯒ ꯂꯩꯕ ꯄꯨꯟꯁꯤ ꯃꯍꯤꯡ ꯑꯃ ꯑꯣꯏꯕꯅꯤꯅꯀꯣ ꯑꯗꯨꯅ ꯍꯥꯏꯗꯤ ꯍꯥꯏꯗꯤ ꯊꯥꯏꯅꯉꯩꯒꯤ ꯆꯠꯅꯕꯤ ꯑꯗꯨꯗ ꯍꯣꯏ ꯌꯥꯝꯅ ꯍꯦꯟꯖꯤꯟꯅ ꯆꯠꯅꯕꯤꯗꯣ ꯌꯥꯎꯗ꯭ꯔ ꯂꯣꯏꯔꯦ ꯑꯗꯨꯕꯨ ꯇꯧꯕꯇꯕꯨ ꯈꯔꯗꯤ ꯏꯟꯗꯕ ꯕ ꯌꯥꯗꯦꯕ
ꯃꯥꯅꯦ ꯌꯨꯝ ꯄꯥꯟꯂꯗꯤꯕ ꯀꯣ ꯑꯩ ꯃꯉꯥꯏꯔꯦꯅ ꯅꯨꯄꯥꯗ ꯆꯠꯄꯁꯨ ꯌꯥꯗꯦ ꯇꯧꯔꯤꯈꯩꯗꯤ ꯑꯩꯈꯣꯏꯁꯨꯦ ꯕꯦꯕꯥꯔ ꯀꯥꯏꯔꯣꯏꯀꯣ ꯑꯗꯣ ꯃꯣꯏꯁꯨ ꯀꯥꯏ ꯍꯥꯏꯩꯔꯛꯀꯅꯣ ꯁꯤꯅꯦ ꯑꯩꯗꯤ ꯍꯥꯏꯔ ꯑꯥ ꯑꯩꯗꯤ ꯀꯥꯏ ꯑꯩꯁꯨ ꯀꯥꯏꯔꯣꯏ ꯅꯪꯁꯨ ꯀꯥꯏꯔꯛꯀꯅꯣ ꯁꯤꯅꯤ ꯈꯡꯉꯕ
ꯑꯣ ꯇꯕꯨ ꯔꯦꯁꯄꯦꯛ ꯇꯧꯅꯕ ꯇꯥꯔꯦ ꯑꯩꯒꯤ ꯑꯄꯥꯝꯕ ꯅꯪꯒꯤ ꯑꯄꯥꯝꯕ ꯔꯦꯁꯄꯦꯛ ꯃꯔꯨ ꯑꯣꯏꯅ ꯔꯦꯁꯄꯦꯛꯇꯨ ꯇꯧꯅꯔꯛꯇꯕꯗꯅꯦꯕ ꯃꯌꯥꯝ ꯀꯩꯅꯣ
ꯃꯥꯅꯦ ꯑꯗꯣ ꯑꯩꯈꯣꯏꯗꯤ ꯅꯨꯄꯥ ꯀꯣꯏꯔꯁꯨ ꯁꯥ ꯁꯥꯈꯩ ꯀꯣꯏꯆꯠ ꯆꯠꯀꯅꯤ ꯍꯥꯏꯗꯤ ꯃꯝ ꯊꯦꯡꯉꯖꯨꯂ ꯍꯜꯂꯣꯏ ꯍꯣꯏ ꯍꯥꯏꯕꯗꯨꯗꯤ ꯅꯨꯄꯥ ꯑ ꯑꯃꯇꯅ ꯌꯥꯔꯛꯑꯦ ꯍꯥꯏꯕ ꯗꯔꯀꯥꯔ ꯑꯣꯏꯕꯒꯤ ꯗꯔꯀꯥꯔ ꯑꯣꯏ ꯑꯦ ꯁꯨꯃꯥꯏꯅ ꯗꯔꯀꯥꯔ ꯑꯣꯏꯕꯒꯤ ꯊꯦꯡꯉꯤꯅꯤ ꯃꯝꯃꯤꯅꯤ
ꯑꯗꯨꯗꯤ ꯑꯦ ꯁꯤ ꯅꯨꯄꯤꯁ ꯅꯨꯄꯤ ꯃꯈꯜ ꯑꯃꯅꯤ ꯍꯥꯏꯗꯤ ꯐꯖꯗꯕ
ꯍꯥꯏꯔꯛꯀꯅꯤꯕ ꯎꯝ ꯎꯝ ꯗꯔꯀꯥꯔ ꯂꯩꯔꯒ ꯊꯦꯡꯕꯗꯨꯗꯤ ꯀꯅꯥꯝꯇꯅ ꯀ ꯍꯥꯏꯗꯕꯅꯤ ꯑꯗꯨꯒ ꯊꯣꯏꯅ ꯀ ꯑꯃ ꯂꯩꯗꯅ
ꯑ ꯑꯗꯨꯁꯨ ꯌꯥꯔ ꯑꯣꯏ ꯍꯥꯏꯕ ꯑꯩꯈꯣꯏ ꯅꯨꯄꯤꯅ ꯊꯤꯡꯕ ꯑꯩꯈꯣꯏ ꯆꯅꯃꯛ ꯄꯨꯁꯤ ꯇꯧꯅꯤ ꯍꯥꯏꯕꯗꯨꯗꯤ ꯑꯃꯨꯛꯁꯨ ꯌꯥꯔꯣꯏ ꯍꯥꯏꯕ ꯒ꯭ꯌꯥꯟ ꯇꯥꯔꯗꯤ ꯇꯧꯗꯣꯏꯁꯦꯃ ꯅꯨꯄꯤꯁꯤꯅ ꯍꯩꯗꯣꯏꯁꯦ ꯄꯨꯡ ꯂꯣꯟ ꯌꯥꯝ ꯍꯩꯊꯔꯦ
ꯄꯥꯅꯦ ꯖꯒꯣꯏ ꯍꯩꯕ ꯄꯨꯡꯂꯣꯟꯒꯤ ꯃꯇꯨꯡ ꯏꯟꯅ ꯖꯒꯣꯏ ꯍꯩꯕ ꯍꯥꯏ
ꯖꯒꯣꯏ ꯍꯩꯇ ꯌꯥꯗꯦꯕ ꯑꯩꯈꯣꯏꯗꯤ ꯄꯨꯡ ꯂꯣꯟ ꯆꯥꯅ
ꯁꯤ ꯍꯩꯅꯔ ꯂꯩꯔꯦ ꯍꯌꯦꯡꯋꯥꯏ ꯃꯁꯤ ꯁꯦꯝꯗꯣꯛꯄꯗ ꯑꯩꯁꯦ ꯑꯩ ꯀꯃꯥꯏꯅ ꯇꯧꯗꯣꯏꯅꯣ ꯈꯪꯗꯦ ꯏꯁꯥꯅ ꯌꯥꯝꯅ ꯁꯣꯟꯕꯅꯦ ꯆꯥꯕ ꯊꯛꯄꯅꯒꯁꯨ ꯀꯣꯟꯕꯅꯦ
ꯎꯝ ꯑꯩꯅ ꯍꯧꯒꯠꯇꯗꯣꯏꯁꯦ ꯄꯨꯡ ꯅꯤꯄꯥꯟ ꯍꯧꯒꯠ
ꯑꯗꯨꯅꯤ ꯅꯪꯒ ꯑꯩꯒ ꯆꯞ ꯃꯥꯟꯩ ꯑꯩꯁꯨ ꯅꯤꯄꯨ ꯅꯤꯄꯥꯟ ꯅꯤꯄꯥꯟꯗꯅꯤ ꯍꯣꯠꯂ ꯇꯔꯦꯠ ꯃꯈꯥꯏꯅꯤ ꯑ ꯑꯗꯣ ꯍꯌꯦꯡ ꯏꯅꯦ ꯐꯣꯟꯗꯣ ꯈꯔ ꯉꯟꯅ ꯇꯧꯔꯛꯑꯣ ꯈꯔ ꯉꯟꯅ ꯍꯥꯏꯁꯦ ꯌꯥꯝ ꯉꯟꯅꯁꯨ ꯑꯗꯨꯝ ꯇꯧꯔꯛꯀꯅꯨ
ꯎꯝ
ꯑꯗꯨꯗꯨꯒ ꯍꯥꯏꯅꯒꯗꯕ ꯇꯧꯒꯗꯕ ꯊꯕꯛ ꯏꯪꯈꯥꯡꯗꯣ ꯐꯖꯅ ꯍꯌꯦꯡꯗꯨ ꯑꯗꯨꯃꯥꯏꯅ ꯍꯥꯏꯅꯔꯁꯦ ꯑꯗꯨꯝ ꯄꯨꯡ ꯇꯔꯦꯠꯃꯨꯛ ꯑꯗꯥꯏ ꯇꯥꯕꯗ ꯍꯣꯏ ꯍꯣꯏ ꯑꯗꯨꯃꯥꯏꯅ ꯇꯧꯔꯁꯤꯀꯣ
ꯎꯝ ꯊꯃꯦꯀꯣ
ꯑꯥꯥ